ꯇꯥꯕꯨꯣ
ꯎꯝ ꯇꯥꯏ ꯊꯥꯏ ꯀꯩꯒꯤꯅꯣ ꯈꯪꯗꯦꯅꯦ ꯉꯁꯥꯏꯗꯣ
ꯇꯥꯔꯥꯏ ꯇꯔꯦ ꯇꯥꯔꯦ ꯇꯥꯔꯦ ꯇꯔꯦ ꯋꯥ
ꯉꯁꯥꯏꯗꯨꯣꯠ ꯆꯠꯇꯦꯕꯣ ꯉꯁꯥꯏꯗꯣ
ꯑꯗꯨ ꯑꯃꯨꯛꯀ ꯌꯦꯡꯉꯁꯦꯕ ꯍꯧꯖꯤꯛ ꯀꯣ ꯇ ꯇꯧꯕꯗꯣ ꯑꯃꯨꯛꯀ ꯌꯦꯡꯁꯦꯕ ꯃꯇꯝ ꯌꯧꯔꯗꯤ ꯃꯊꯟꯗꯣ ꯑꯗꯨꯝ ꯃꯨꯠꯈꯠꯄꯅꯦꯕ ꯃꯤꯅꯤꯠꯀꯨꯝꯕ ꯃꯤꯅꯤꯠ ꯇꯔꯥꯒꯨꯝꯕ ꯁꯨꯕꯗꯤ ꯌꯧꯔꯗꯤ ꯎꯝ ꯑꯗꯨꯗꯥꯏꯗ ꯍꯦꯛ ꯌꯦꯡꯉꯁꯦꯕ ꯑꯗꯣ ꯑꯩꯁꯨ ꯑꯃꯨꯛꯀ ꯇꯧꯒꯅꯤꯗꯅ ꯆꯃꯦ
ꯑꯝ
ꯑꯗꯣ ꯀꯣꯝ ꯃꯊꯟꯗ ꯑꯗꯨꯝ ꯃꯨꯠꯈꯠꯂꯗꯤ ꯀꯔꯤꯅ ꯥꯏ ꯀꯣꯟꯅꯥꯔꯗ ꯁꯝꯃꯤꯠ ꯇꯧꯕꯐꯝ ꯂꯩꯒꯅꯤ ꯊꯣꯛꯀꯅꯤ ꯃꯃꯛ ꯉꯁꯥꯏ ꯂꯩꯕ ꯀꯌꯥꯝ ꯀꯔꯤꯔꯥ ꯕ꯭ꯂꯨ ꯃꯥꯔꯛꯇꯣ ꯈꯔ ꯅꯦꯝꯃꯦꯗꯅ ꯈꯔ ꯗꯥꯔꯛ ꯑꯣꯏꯕꯗꯣ
ꯎꯝ
ꯅꯪ ꯁꯨꯃꯤꯠ ꯇꯧꯅꯤꯡꯉꯥꯏꯒꯤ ꯍꯦꯛ ꯂꯣꯏꯔꯦ ꯑꯗꯨꯅ ꯃꯇꯝꯗꯗꯤ ꯀꯔꯤꯔꯥ ꯊꯣꯛꯀꯅꯦꯕ
ꯑꯥ
ꯂꯥꯏꯠ ꯀꯂꯔꯗꯣ ꯈꯔ ꯀꯟꯒꯅꯦꯕ
ꯍꯣꯏ ꯍꯣꯏ ꯁꯃꯤꯛꯀꯤꯗꯣꯀꯣ ꯁꯃꯤ ꯇꯗ ꯎꯝ ꯑ ꯋꯥꯉꯥꯡꯗꯨꯕꯤꯗ ꯑꯗꯨꯝ ꯂꯩꯔꯤ
ꯂꯩꯕ ꯌꯥꯗꯦ
ꯍꯥꯏꯔꯣ ꯍꯥꯏꯔꯣ
ꯑꯗꯣ ꯅꯪ ꯀ꯭ꯔꯦꯔ ꯎ ꯅꯪ ꯁꯤꯠꯄꯤꯌꯣꯒꯦ ꯑꯦꯛꯖꯥꯝ ꯊꯥꯅꯤꯡꯉꯥꯏ ꯇꯧꯕꯗꯣ ꯀꯔꯤꯔ ꯍꯦꯛ ꯁꯤꯠ ꯄꯤꯌꯣꯒꯤ ꯈꯛꯇꯔꯣ
ꯁꯤꯖꯤ ꯑꯣꯏꯒꯤ
ꯁꯤꯖꯤꯌꯜꯒꯤꯅ ꯑꯦꯇꯦꯝ ꯇꯧꯕ
ꯑꯥ
ꯁꯤꯖꯦꯜ ꯗ ꯁꯤ ꯄꯤ ꯑꯣ
ꯑꯥ ꯁꯤ ꯄꯤ ꯑꯣꯗꯤ ꯌꯥꯝꯅ ꯄꯥꯝꯕꯗꯤ ꯅꯠꯇꯦꯗ ꯑꯗꯨ ꯑꯣꯏꯔꯁꯨ
ꯁꯤ ꯄꯤ ꯑꯣꯒꯤ ꯂꯥꯏꯟꯁꯦ ꯀꯔꯝꯕ ꯂꯥꯏꯟꯅ ꯑꯣꯏꯗꯣꯏꯅꯣ
ꯖꯤꯗꯤꯒꯤ ꯁꯤꯅꯤꯌꯔ ꯑꯣꯏꯒꯅꯤ
ꯄꯨꯂꯤꯁꯀꯤꯅ ꯅꯠꯇ꯭ꯔꯣ
ꯍꯣꯏ ꯍꯣꯏ ꯖꯤꯗꯤꯒꯤ ꯁꯤꯅꯤꯌꯔ ꯖꯤꯗꯤꯗ ꯆꯪꯕ ꯑ ꯀ ꯃꯥꯅꯤꯅꯦ ꯃꯥꯅꯤꯅꯦ
ꯔꯥꯎ ꯍꯥꯡꯕ
ꯦꯗꯤꯒꯤ ꯒ ꯅꯠꯇ
ꯑꯁ ꯀꯔꯤꯩꯅꯣ ꯅꯪ ꯅꯪ ꯅꯔꯋꯥ ꯈꯔꯅꯅꯨꯡ ꯑꯣꯏ ꯇꯕ ꯃꯥꯜꯅꯦ
ꯏꯗꯤꯅ ꯑꯥ ꯑꯦꯁ ꯑꯥꯏꯗꯤ ꯍꯧꯕ ꯗ ꯄꯂꯤꯁꯤꯌꯥ ꯍ
ꯁꯤ ꯄꯤ ꯑꯣ ꯊꯕ ꯊꯥꯔꯒꯑꯣ ꯑꯗꯨꯩ ꯀꯔꯤ ꯑꯥꯔꯃꯤꯒꯨꯝꯕ ꯂꯥꯏꯟꯗꯁꯨ ꯖꯣꯏꯟ ꯇꯧꯕ ꯌꯥꯔꯣꯏꯗ꯭ꯔꯣ
ꯗꯦꯂꯤꯚ ꯄꯨꯂꯤꯁ
ꯌꯥꯒꯅꯤꯗꯤ ꯂ
ꯌꯥꯕꯅꯤꯗꯥꯅꯣꯇ
ꯀ
ꯌꯥꯗꯣ ꯄꯥꯎꯁꯤ ꯍꯥꯥ
ꯐ ꯋꯥꯈ꯭ꯔꯅꯨꯡꯉꯥꯏꯇꯕ ꯃꯥ ꯂꯩꯦ ꯅꯪꯗ ꯑꯣ ꯃꯣꯊꯠꯂꯤꯕ ꯃꯊꯟꯇ ꯀꯔꯤꯔ ꯇꯞꯄꯗꯣ
ꯍꯧꯖꯤꯛꯇꯤ
ꯍꯧꯖꯤꯛꯇꯤ ꯈꯔꯞ ꯐꯔꯦ ꯌꯦꯂꯣ
ꯍꯜꯂꯣ
ꯇꯥꯏ ꯇꯥꯏ ꯇꯥ ꯇ ꯄꯨ꯭ꯔꯣ
ꯍꯧꯖꯤꯛꯇꯤ ꯇꯥꯕ꯭ꯔꯣ ꯁꯦꯡꯅ
ꯍ ꯅꯁ ꯏꯅ ꯑꯣꯁꯩꯅ ꯏꯔ ꯄꯤꯁꯒꯨꯝꯕ ꯍꯥꯞꯄ ꯂꯀꯣ
ꯅꯠꯇꯦ ꯋꯥꯏꯐꯥꯏ ꯍꯥꯞꯇꯕ ꯍꯧꯖꯤꯛꯇꯤ ꯋꯥꯏꯐꯥꯏ ꯑꯣꯟ ꯇꯧꯈ꯭ꯔꯦ
ꯑꯣ ꯍ
ꯑꯗꯣ ꯁꯤ ꯄꯤ ꯑꯣꯒꯤꯗꯤ ꯖꯤꯗꯤꯒ ꯆꯞ ꯃꯥꯟꯅꯩꯌꯦ ꯔꯦꯡꯗꯤ ꯇꯣꯉꯥꯟꯕ ꯑꯥꯔꯃꯤꯒꯤꯗꯤ ꯇꯣꯡꯉꯥꯜꯂꯦ ꯑꯔꯃꯤꯗꯤꯅꯥꯇ ꯁꯦꯟꯇ꯭ꯔꯦꯜ ꯄꯨꯂꯤꯁ ꯀꯥꯛꯇꯥ
ꯑꯣ
ꯁꯦꯟꯇ꯭ꯔꯦꯜ ꯄꯨꯂꯤꯁꯀꯤ ꯑꯦꯛꯖꯥꯝꯄꯜꯗꯤ ꯁꯤ ꯑꯥꯔ ꯄꯤ ꯑꯦꯐ ꯁꯦꯟꯇ꯭ꯔꯦꯜ ꯔꯤꯖꯥꯞ ꯄꯨꯂꯤꯁ ꯐꯣꯔꯁ ꯍꯥꯏꯕꯅꯦꯕ ꯁꯤ ꯑꯥꯔ ꯄꯤ ꯑꯦꯐꯀꯤ ꯐꯣꯔꯝꯁꯦ
ꯈꯪꯉꯦ ꯈꯪꯉꯦ
ꯁꯤ ꯑꯥꯔ ꯄꯤ ꯑꯦꯐ ꯀꯨꯝꯕ ꯁꯝ ꯔꯥꯏꯐꯜꯒꯨꯝꯕ ꯕꯤ ꯑꯦꯁ ꯑꯦꯐ ꯨꯝꯕ ꯑꯦꯁ ꯑꯦꯁ ꯕꯤꯒꯨꯝꯕ
ꯑꯣꯁꯤ
ꯁꯤꯗ ꯌꯥꯎꯕ ꯌꯥꯒꯅꯤ
ꯉꯔꯥꯡ ꯉꯔꯥꯡ ꯀꯥꯏꯕꯥꯅꯤ ꯇꯧꯅꯦ ꯅꯪ ꯇꯥꯎꯒ ꯆ ꯑꯣ
ꯑꯩꯈꯣꯏ ꯑꯪꯀꯜ ꯑꯃꯁꯨ ꯌꯥꯎꯕꯅꯦ ꯑꯩꯈꯣꯏ ꯃꯃꯥ
ꯎꯝ
ꯏꯃꯥꯒꯤ ꯈ꯭ꯋꯥꯏꯗꯒꯤ ꯌꯪꯒꯦꯁ ꯃꯅꯥꯎ ꯅꯨꯄꯥ ꯀꯣ
ꯑꯣ ꯑꯁ ꯃꯍꯟ ꯀꯔꯤꯔ ꯑꯩꯈꯣꯏ ꯎꯝ ꯏꯄꯨ ꯑꯃ ꯁꯤꯈ꯭ꯔꯕꯗꯣ ꯁꯤꯕꯗꯣ
ꯀꯅꯥ
ꯑꯩꯈꯣꯏ ꯏꯄꯨ ꯑꯃ ꯁꯤꯈꯦ ꯁꯤꯕꯗꯣ ꯁꯤꯈ꯭ꯔꯕꯗꯣ
ꯍꯥꯥ
ꯃꯥꯗꯣꯆ ꯃꯥꯒꯤ ꯃꯁꯥꯁꯤꯗ ꯀꯜꯂꯒ ꯀꯔꯤꯗ ꯅꯥꯕꯗ ꯅꯥꯕꯒꯨꯝ ꯇꯧꯗ꯭ꯔꯗꯤ ꯍꯟꯗꯛꯁꯦ ꯌꯥꯝ ꯅꯨꯡꯉꯥꯏꯔꯒ ꯂꯩꯒꯅꯦꯕ
ꯊꯕꯛꯀꯤ ꯃꯇꯥꯡꯗꯔ
ꯑꯥ
ꯊꯕꯛꯀꯤ ꯃꯇꯥꯡꯗꯔ
ꯑ
ꯑ ꯍꯣ
ꯃꯥꯗꯤ ꯀ꯭ꯔꯤꯔꯥ ꯍꯣꯏ ꯔꯥꯟ ꯐꯥꯗꯔ ꯑꯣ ꯄꯣꯁꯗꯤ ꯌꯥꯝ ꯆꯥꯎꯕ ꯃꯤꯅꯦꯕ
ꯑꯥ
ꯑꯣ ꯃꯣꯏꯒꯤ ꯒ꯭ꯔꯥꯟ ꯆꯤꯜꯗ꯭ꯔꯦꯟ ꯑꯩꯈꯣꯏꯈꯩꯒꯤ ꯀꯗ ꯑꯩꯣꯏ ꯐꯖꯅ ꯅꯨꯡꯉꯥꯏꯅ ꯂꯩꯕ ꯌꯥꯕꯅꯦꯕ
ꯎꯝ
ꯎ
ꯃꯥꯅꯤ ꯃꯥꯅꯤ ꯑꯩꯈꯣꯏ ꯏꯌꯥꯝꯕ ꯑꯗꯨꯁꯨ ꯃꯥꯅ ꯇꯧꯕꯤꯕꯅꯦ ꯗꯁꯣꯏ ꯗꯁꯣꯏꯒꯤ ꯃ ꯃꯄꯥꯗꯣ ꯍꯧꯖꯤꯛ ꯀꯛꯁꯤ ꯑꯣꯖꯥ ꯑꯣꯏꯕꯗꯣ ꯃꯥꯅ ꯄꯩꯁꯥ ꯑꯃꯐꯥꯎ ꯇꯤꯡꯗꯕꯤꯗ ꯃꯥꯅ ꯐꯖꯅ ꯆꯦꯟꯕꯤꯕꯅꯤ
ꯑꯣ ꯑꯗꯨꯀꯥꯟꯗꯗꯤ ꯑꯦ ꯃꯥꯗꯤ ꯅꯥꯔꯒ ꯂꯩꯌꯦꯅꯦ ꯑꯗꯨꯀꯥꯟꯗꯁꯨ
ꯑꯦ ꯅꯠꯇꯦ ꯅꯥꯗ꯭ꯔꯤꯌꯦ ꯑꯗꯨ ꯃꯇꯝꯗ ꯑꯩꯈꯣꯏ ꯀ꯭ꯂꯥꯁ ꯁꯚꯦꯟ ꯀꯥꯔꯤꯉꯩꯗꯅꯦ
ꯄꯁꯅ ꯅꯅꯥꯅꯤ ꯍꯥꯏꯅ ꯇ꯭ꯔꯗꯤ ꯀ꯭ꯂꯥꯁ ꯁꯚꯦꯟꯗꯁꯨ ꯅ ꯑꯗ꯭ꯔꯗꯤ
ꯀ꯭ꯂ꯭ꯂꯥꯁ ꯃꯥꯅ ꯆꯦꯟꯕ ꯍꯧꯕꯗꯤ ꯀ꯭ꯂꯥꯁ ꯐꯥꯏꯚ ꯁꯤꯛꯁꯇꯒꯤ ꯆꯦꯟꯕ ꯍꯧꯔꯕꯅꯦꯕ ꯔꯤꯖꯜ ꯊꯣꯛꯄꯗꯨ ꯑꯩꯈꯣꯏ ꯀ꯭ꯂꯥꯁ ꯁꯚꯦꯟ ꯀꯥꯔꯤꯉꯩꯗ ꯊꯣꯛꯄ ꯄ
ꯆꯍꯤ ꯑꯅꯤ ꯌꯥꯎꯔꯅꯦ ꯑꯗꯨꯗꯤ
ꯑꯥ ꯆꯍꯤ ꯑꯅꯤ ꯈꯛꯇꯁꯨ ꯑꯣꯏꯔꯝꯃꯣꯏꯗ ꯀꯨꯏꯔꯕꯅꯦ ꯃꯥꯅ ꯆꯦꯟꯕꯗꯣ ꯑꯗꯨꯃꯥꯏꯅ ꯇꯧꯕꯒꯤ ꯇꯧꯕꯅꯤ ꯃꯥꯒꯤꯅ ꯅꯦꯐꯤꯌꯨꯅꯤꯅ ꯑꯩꯈꯣꯏ ꯏꯄꯨꯒꯤ ꯑꯪꯀꯜꯅꯦꯕ ꯑꯩꯈꯣꯏ ꯑꯩꯈꯣꯏꯒꯤꯗꯤꯀꯣ
ꯑꯣꯝ
ꯑꯩꯈꯣꯏꯒꯤ ꯏꯃꯥ ꯑꯍꯟꯗꯨ ꯑꯩꯈꯣꯏꯒꯤ ꯐꯥꯔꯁ ꯐꯥꯔꯁ ꯃꯥꯗꯔꯒ ꯍꯧꯖꯤꯛ ꯂꯩꯈꯤꯗ꯭ꯔꯕ ꯑꯪꯀꯜꯗꯣ ꯑꯗꯨꯒ ꯄꯣꯛꯃꯤꯟꯅꯕ ꯑꯣꯏꯕꯅꯦꯕ ꯗꯦꯁ ꯃꯃꯥ ꯑꯩꯈꯣꯏ ꯕ꯭ꯔꯗꯔꯒꯤ ꯃꯃꯥꯒ ꯍꯧꯖꯤꯛ ꯂꯩꯈꯤꯗꯕꯗꯨꯒ ꯄꯣꯛꯃꯤꯟꯅꯕꯅꯦꯕ ꯅꯪꯒꯤ ꯒ꯭ꯔꯥꯟꯐꯥꯗꯔꯒꯁꯨ ꯄꯣꯛꯃꯤꯟꯅꯕꯅꯦꯕ ꯑꯩꯈꯣꯏ ꯏꯃꯥ ꯑꯍꯟꯗ
ꯎꯝ
ꯑꯗꯨꯒꯤꯅꯤꯗ
ꯑꯆꯥ
ꯏꯄꯥꯅ ꯏꯄꯥꯒꯤ ꯀꯩꯅꯣꯗ ꯗꯥꯏ ꯑꯦꯟ ꯍꯥꯔꯅꯦꯁꯇ ꯆꯪꯕꯅꯦꯕ ꯑꯗꯨꯗꯁꯨ ꯏ ꯃꯄꯥꯗꯤ
ꯎꯝ
ꯏꯌꯥꯝꯕꯅ ꯏꯄꯥꯒꯤ ꯐꯥꯔꯁ ꯄ꯭ꯂꯦꯁꯇ ꯇꯧꯕꯤꯕꯗꯨꯁꯨ ꯀꯗꯥꯂꯨꯝꯒꯤ ꯒ꯭ꯔꯥꯟꯐꯥꯗꯔꯗ ꯑꯗꯨꯅ ꯇꯧꯕꯤꯕ꯭ꯔꯥ ꯃꯥꯒꯤ ꯃꯆꯟꯅꯨꯄꯤ ꯌꯨꯝꯅꯤ ꯍꯥꯏꯅ ꯇꯧꯕꯤꯕꯅꯤꯗ ꯏꯄꯥꯗ ꯄꯥꯗ ꯊꯕꯛꯁ ꯃꯤꯕꯀꯣ
ꯃꯆꯥꯅꯨꯄꯤ ꯍꯥꯏꯔꯣ ꯅꯧ ꯅꯨꯄꯤꯗꯤ ꯑꯣꯏꯗꯦ
ꯃꯆꯟ ꯃꯆꯟꯅꯨꯄꯤ ꯑꯩꯈꯣꯏꯒꯤ ꯑꯩꯒꯤꯗꯤ ꯏꯁꯇꯦꯞ ꯃꯥꯗꯔ ꯍꯥꯏꯕ ꯇꯥꯔꯦꯅꯦ ꯑꯩꯒꯤ ꯏꯁꯇꯦꯞ ꯃꯥꯗꯔꯒ ꯀꯗꯥꯂꯨꯝꯒꯤ ꯒ꯭ꯔꯥꯟꯐꯥꯗꯔꯒꯁꯦ ꯄꯣꯛꯃꯤꯟꯅꯕꯅꯤꯅ ꯍ ꯅꯪꯒꯤ ꯒ꯭ꯔꯥꯟ ꯐꯥꯗꯔꯒꯁꯨ
ꯑ
ꯑꯩꯈꯣꯏ ꯌꯥꯃꯒꯩꯀꯣꯂꯣꯡ ꯑꯥꯏ ꯑꯥꯔ ꯑꯦꯁ ꯀꯩꯀꯣꯂꯣꯡꯒꯤ ꯃꯃꯥꯒ ꯑꯩꯈꯣꯏꯒꯤ ꯏꯁꯇꯦꯞ ꯃꯥꯗꯔꯒ ꯄꯣꯛꯃꯤꯟꯅꯕꯅꯦꯕ
ꯑꯩꯅꯗꯤ ꯃꯥꯗ ꯑꯩꯒꯤ ꯑꯟꯇꯤ ꯑꯣꯏꯕ
ꯒ꯭ꯔꯦꯠ ꯒ꯭ꯔꯦꯠ ꯑꯟꯇꯤ ꯍꯥꯏꯕ ꯇꯥꯔꯦ ꯁꯦꯡꯕꯗꯤ ꯅꯈꯣꯏꯒꯤ ꯀꯩꯅꯣ ꯑꯣꯏꯕꯒꯤ ꯀꯩꯅꯣ
ꯑꯩꯈꯣꯏ ꯏꯄꯨꯒꯤ ꯕ꯭ꯂꯠ ꯂꯥꯏꯟꯒꯤꯗꯤ ꯃꯣꯏ
ꯎꯨꯝ
ꯑꯩ ꯒ꯭ꯔꯥꯟꯐꯥꯗꯔꯒ ꯀꯔꯤꯔꯥ ꯇꯧꯕ ꯃꯤ ꯍꯥꯏꯕꯨꯗꯤ ꯅꯍꯥꯟ ꯑꯟꯇꯤꯖꯅꯤ ꯃꯄꯥ ꯁꯤꯕꯗꯣ
ꯑꯥ
ꯃꯥ ꯃꯊꯛꯇꯅꯦꯕ ꯃꯥ ꯂꯥꯛꯏꯗꯣ
ꯑꯥ
ꯑꯗꯨꯒꯤꯅꯦꯕ
ꯎꯨꯝ ꯎꯨꯝ
ꯀꯔꯤꯔꯥ ꯍꯧꯖꯤꯛ ꯍꯧꯖꯤꯛ ꯑꯗꯨꯂꯨꯡ ꯃꯄꯥꯒ ꯃꯄꯥꯟꯅꯗꯤ ꯀꯔꯤꯔ ꯆꯍꯤꯒꯨꯝꯕꯗꯤ ꯑꯗꯨꯝ ꯅꯣꯏ ꯆꯞ ꯃꯥꯟꯂꯁꯨ ꯇꯁꯦꯡꯅ ꯍꯥꯏꯔꯗꯤ ꯀꯔꯤꯔꯥ ꯑꯟꯇꯤꯒꯨꯝꯕ ꯅꯠꯇ꯭ꯔꯒ ꯀꯔꯤꯗ ꯇꯧꯕꯅꯦꯕ ꯃꯉꯣꯟꯗ
ꯅꯪꯒꯤ ꯒ꯭ꯔꯥꯟꯐꯥꯗꯔꯒ ꯄꯣꯛꯃꯤꯟꯅꯕꯁꯦ
ꯎꯨꯝ
ꯈꯪꯕꯒꯤ ꯃꯇꯨꯡ ꯏꯟꯅꯗꯤ ꯅꯨꯄꯤ ꯑꯅꯤ ꯑꯥ ꯅꯨꯄꯤ ꯑꯍꯨꯝ ꯀꯣ ꯈꯪꯕ꯭ꯔꯥ ꯑꯗꯨꯗꯤ ꯅꯨꯄꯤ ꯑꯍꯨꯝꯅꯦ ꯂꯨꯡꯕꯤꯗꯤꯝꯒꯤ ꯎꯝ ꯒ꯭ꯔꯥꯟ ꯒ꯭ꯔꯥꯟ ꯃꯥꯗꯔꯗꯣ ꯑꯗꯤꯅꯣꯒꯤ ꯑꯗꯤꯅꯣꯒꯤ ꯃꯥꯗꯔꯗꯣ
ꯎꯨꯝ
ꯗꯤꯅꯣꯒꯤ ꯃꯥꯗꯔ ꯑꯗꯤꯅꯣꯒꯤ ꯃꯥꯗꯔ ꯑꯩꯈꯣꯏ ꯑꯩꯈꯣꯏꯒꯤ ꯏꯁꯇꯦꯞ ꯃꯥꯗꯔ ꯑꯗꯨꯒ ꯀꯩꯈꯣꯜꯂꯣꯝꯒꯤ ꯃꯥꯗꯔ ꯁꯤ ꯑꯍꯨꯝꯁꯦ ꯄꯣꯛꯃꯤꯟꯅꯕꯅꯦꯕ
ꯎꯨꯝ
ꯅꯨꯄꯥꯗ ꯍꯥꯏꯔꯒꯅ ꯅꯪꯒꯤ ꯒ꯭ꯔꯥꯟ ꯐꯥꯗꯔ ꯀꯗꯂꯣꯡꯒꯤ ꯒ꯭ꯔꯥꯟ ꯐꯥꯗꯔ ꯅꯥꯒꯥꯂꯦꯟꯗ ꯂꯩꯕ ꯒ꯭ꯔꯥꯟꯐꯥꯗꯔ
ꯁꯔꯤꯁ ꯁ ꯗꯥꯁ
ꯍꯟꯗꯛ ꯁꯤꯈꯤꯕ ꯍꯟꯗꯛ ꯁꯤꯈꯤꯕꯗ
ꯎꯨꯝ
ꯁꯤ ꯃꯔꯤꯁꯤꯅꯦꯕ
ꯃꯥꯅꯦ ꯃꯥꯅꯦ
ꯑꯗꯨꯒꯤ ꯕ꯭ꯔꯗꯔ ꯑꯗꯤꯅꯣ ꯍꯣꯏꯒꯁꯨ ꯀ꯭ꯂꯣꯁ ꯑꯣꯏꯕꯗꯣ ꯃꯥꯒꯤ ꯁꯤꯁꯇꯔ ꯂꯨꯍꯣꯡꯗꯕꯤ ꯁꯤꯁꯇꯔꯒ ꯀ꯭ꯂꯣꯁ ꯑꯣꯏꯕꯗꯣ ꯑꯗꯨꯒꯤꯅꯤꯗ ꯔꯤꯂꯦꯇꯤꯞ ꯊꯣꯛꯄꯒꯤꯀꯣ
ꯎꯨꯝꯍ
ꯑꯗꯨꯒꯤꯅꯤꯗ